ꯍꯜꯂꯣ
ꯇꯥꯕ꯭ꯔ ꯇꯥꯏ ꯇꯥꯏ
ꯀꯤꯗꯧꯅ ꯀꯗꯥꯧꯔꯤ ꯅꯧ
ꯆꯥꯕ ꯂꯣꯏꯔꯒ ꯌꯨꯝꯗ ꯂꯩꯑꯦ ꯑꯗꯨꯝ ꯐꯝꯔꯒ ꯂꯩꯌꯦꯦ ꯅꯪꯗꯤ
ꯑꯩꯁꯨ ꯆꯥꯛꯆꯥꯔꯒ ꯁꯨꯝ ꯄꯝꯃꯤ ꯀꯩ ꯃꯊ
ꯑꯣ ꯑꯣ ꯉꯁꯤꯗꯤ ꯑꯩꯅ ꯀꯣꯕꯤ ꯆꯥꯏꯅꯦ
ꯀꯣꯕꯤ ꯍꯥꯎꯕ꯭ꯔꯣ ꯍꯥꯎꯕ꯭ꯔꯅꯦ ꯀꯧꯔꯤꯕꯔꯤꯕꯨ
ꯀꯣꯕꯤ ꯌꯥꯝ ꯍꯅꯦ ꯍꯋ ꯑ ꯥ ꯏꯆꯦꯅ ꯊꯣꯡꯕꯤꯕ ꯀꯣꯕꯤ ꯀꯥꯡꯁꯣꯏ ꯆꯥꯏꯅꯦ ꯉꯁꯤꯗꯤ ꯌꯥꯝ ꯍꯧꯕꯅꯦ ꯆꯥꯗꯕ ꯀꯨꯏꯈ꯭ꯔꯕꯒꯤ ꯏꯁꯥꯡ ꯆꯥꯔꯤꯅꯣ
ꯑꯩ ꯀꯥꯡꯁꯣꯏ ꯑꯂꯨꯒ ꯈꯥꯃꯦꯟꯒ ꯈꯥꯃꯦꯟ ꯑꯁꯤꯟꯕꯒ
ꯑꯣ ꯑꯣ ꯍꯧꯕꯅꯤ ꯑꯗꯨꯁꯨ
ꯆꯥꯛ ꯆꯪꯗꯦ
ꯆꯥꯡꯕꯅꯤꯗ ꯈꯥꯃꯦꯟꯕ ꯑꯁꯤꯡꯕꯗꯤ
ꯆꯪꯗꯦꯃꯤ ꯅꯪ ꯆꯥꯅꯤꯡꯕ꯭ꯔꯣ
ꯆꯥꯅꯤꯡꯕꯅꯤ
ꯍꯣꯏ ꯑꯈꯣꯏꯗ ꯌꯥꯝ ꯂꯩ ꯂꯧꯕ ꯂꯥꯛꯀꯦꯔꯣ
ꯑꯥ ꯅꯪꯒꯤ ꯈꯥꯃꯦꯟꯗꯣ ꯇ꯭ꯔꯤ ꯂꯩꯕꯗꯨꯔ
ꯍꯥꯥ
ꯅꯪꯒꯤ ꯈꯥꯃꯦꯟꯗꯣ ꯇ꯭ꯔꯤꯔ
ꯊ꯭ꯔꯤ ꯍꯥꯏꯗꯤ ꯈꯥꯃꯦꯟ ꯑꯁꯤꯟꯕꯗꯣ
ꯑꯥ ꯍꯣꯏ ꯑꯁꯤꯟꯕ ꯍꯥꯏꯕꯗꯤ ꯇ꯭ꯔꯤꯒꯤ ꯇꯥꯏꯞꯇ ꯂꯩꯕꯗꯨꯔ
ꯑꯥ
ꯑꯧ ꯍꯥꯎꯕꯅꯤꯅꯦ
ꯆꯧꯗꯣ
ꯑꯥ ꯍꯣꯏ ꯆꯧꯕꯗꯨꯀꯣ ꯍꯥꯎ ꯍꯥ ꯅꯣ ꯅꯣ
ꯅꯆꯥꯅꯨꯄꯤꯔꯣ
ꯉꯠꯇꯦ ꯑꯩꯒꯤ ꯑꯥ ꯅꯦꯐ꯭ꯌꯨꯅꯦ
ꯎꯝ ꯑꯩꯗꯤ ꯄꯈꯠꯂꯨꯔꯕꯅꯤ
ꯍꯥ
ꯀꯥꯏ ꯆꯠꯅꯤ ꯌꯨꯝ ꯂꯩꯒꯗ꯭ꯔꯣ
ꯌꯨꯝꯗ ꯂꯩꯗꯣꯏꯅꯦ ꯉꯁꯤꯗꯤ ꯍꯣꯏ
ꯆꯠ ꯅꯤꯡꯗ꯭ꯔꯦ ꯀꯣꯏ ꯆꯠꯂꯣꯏꯗ ꯉꯁꯤꯗꯤ ꯌꯨꯝꯗ ꯂꯩꯒꯅꯤ
ꯑꯩ ꯂꯥꯛꯎꯔꯣ
ꯂꯥꯛꯑꯣ ꯂꯥꯛꯑꯣ ꯁꯤꯡꯖꯨ ꯆꯥꯅꯤꯡꯉꯥꯏ
ꯪꯍꯝꯍꯝ ꯅꯪ ꯅꯪ ꯅꯪ ꯊꯣꯛꯄꯤꯒꯦ ꯍꯥꯏꯕ
ꯍꯣꯏ ꯄꯨꯊꯣꯛꯄꯤꯒꯦꯗ ꯁꯤꯡꯖꯨꯗꯤ ꯑꯁꯤꯗ ꯑꯁꯤꯗ ꯌꯥꯝ ꯌꯥꯝ ꯂꯥꯛꯄ ꯅꯠꯇ꯭ꯔꯣ
ꯍꯦ ꯍꯦ
ꯄꯨꯕ ꯌꯥꯏꯅ ꯋꯥꯔꯤ ꯁꯥ ꯁꯥ
ꯅꯨꯡꯉꯥꯏꯌꯦ ꯑꯥ
ꯉꯥꯏꯔꯣꯏꯗ
ꯌꯥꯝ ꯅꯨꯡꯉꯥꯏꯗꯧ ꯃꯥꯜꯂꯦ
ꯑꯉꯥꯡ ꯏꯌꯥꯝꯕꯒꯤ ꯑꯩꯒꯤ ꯀꯣꯜ ꯇꯥꯏꯃꯤꯡꯗꯣ ꯀꯣꯜ ꯇꯧꯒꯦ ꯍꯥꯏꯔꯁꯨ ꯀꯣ ꯗꯨꯝ ꯁꯪ ꯃꯣꯏ ꯁꯥꯟꯅꯕ ꯍꯧꯔꯗꯤ ꯑꯩꯒꯤ ꯕꯦꯛꯒ꯭ꯔꯥꯎꯟꯗꯣ ꯌꯥꯗꯕ ꯍꯥꯎ
ꯑꯗꯣ ꯀꯩꯅꯣ ꯖꯪꯒꯜ ꯒꯨꯝꯕꯗ ꯆꯠꯂꯒ ꯇꯧ
ꯗꯤꯁꯇꯥꯞꯕ ꯇꯧꯅꯨ ꯍꯥꯏꯌꯣ ꯀꯔꯤ ꯍꯥꯏꯕ꯭ꯔꯥ
ꯖꯪꯒꯥꯜꯗ ꯆꯠꯂꯒ ꯇꯧꯑꯧ
ꯖꯪꯒꯥꯜꯗꯤ ꯆꯠꯂꯣꯏꯗ ꯑꯈꯣꯏꯗꯤ
ꯀꯤꯕ꯭ꯔꯣ
ꯅꯪꯁꯨ ꯁꯤꯗ ꯂꯩꯔꯝꯒꯅꯤꯀꯣ ꯏꯝꯐꯥꯜꯗ
ꯂꯩꯇꯦ
ꯑꯣ ꯑꯣ ꯇꯨꯡꯉꯥꯟꯂꯦꯀꯣ
ꯎꯝ
ꯑꯣ ꯑꯣ ꯑꯩ ꯁꯤꯇꯤꯒꯤ ꯃꯤꯡꯒꯨꯝꯕꯗꯤ ꯍꯥꯏꯕ ꯌꯥꯏ ꯍꯥꯏꯀꯣ
ꯌꯥꯗꯦ ꯍꯥꯏꯌꯦ ꯍꯣꯏ
ꯌꯥꯏ ꯍꯥꯏꯕ ꯅꯠꯇ꯭ꯔꯣ
ꯈꯪꯗꯦ ꯑꯩꯗꯤ
ꯑꯣ
ꯑꯁꯤꯅ ꯑꯍꯥꯟꯕꯅꯤ ꯇꯧꯕ
ꯑꯣ ꯅꯪ ꯑꯍꯥꯟꯕ ꯉꯁꯤ ꯉꯁꯤ ꯉꯥꯛꯇ ꯏꯟꯁꯇꯣꯜ ꯇꯧꯕ꯭ꯔꯥ
ꯎꯝ
ꯑꯣ ꯑꯩꯗꯤ ꯃꯁꯤꯅ ꯐꯥꯏꯚ ꯗꯦꯁꯀꯨꯝꯕ ꯁꯨꯈ꯭ꯔꯦꯅꯦ
ꯎꯝ
ꯂꯥꯛꯄꯅꯤ ꯌꯥꯝꯅ ꯂꯥꯛꯄꯅꯤ ꯐꯖꯅ ꯄꯥꯏꯌꯣ ꯅꯨꯡꯉꯥꯏꯕꯅꯤ
ꯎꯝ
ꯁꯤꯡꯖꯨ ꯆꯥ ꯆꯥꯔꯒ ꯂꯩꯅꯤ ꯁꯤꯗ ꯂꯥꯛꯔꯒ
ꯍꯥꯎꯕ꯭ꯔꯣ
ꯍꯥꯎꯕꯅꯤꯗ ꯅꯣꯏ ꯅꯍꯥꯟꯁꯨ ꯉꯔꯥꯡꯁꯨ ꯁꯤꯡꯖꯨ ꯆꯥꯕꯅꯦ ꯐꯖꯅ ꯆꯥꯕꯅꯦ
ꯑꯦꯍꯦ
ꯑꯩꯈꯣꯏꯒꯤ ꯄꯩꯁꯥꯗ ꯆꯥꯕꯗꯣ ꯍꯥꯎꯁꯨ ꯍꯥꯎꯕꯀꯣ ꯑꯗꯨꯗꯨꯒꯤ ꯃꯤꯒꯤ ꯄꯩꯁꯥ ꯅꯠꯇꯕ ꯑꯩꯈꯣꯏ ꯄꯩꯁꯥꯅ ꯆꯥꯔꯗꯤ ꯌꯥꯝ ꯍꯥꯎꯕꯅꯤꯅꯦ ꯃꯤꯒꯤ ꯄꯩꯁꯥ ꯄꯤꯔꯗ ꯍꯥꯎꯗꯤ ꯍꯥꯎꯗꯤꯗ ꯑꯗꯨ ꯑꯣꯏꯔꯁꯨ
ꯑꯩꯒꯤ ꯁꯥꯥꯒꯦꯔꯣ
ꯅꯪꯒꯤꯁꯨ ꯍꯣꯏ ꯄꯤꯕ ꯌꯥꯏꯅꯦ ꯑꯗꯨꯝ ꯄꯤꯌꯣ ꯀꯩꯁꯨ ꯀꯩꯗꯦ ꯄꯤꯔꯗꯤ ꯑꯗꯨꯝ ꯂꯧꯗꯣꯏꯅꯦ ꯑꯩꯈꯣꯏꯗꯤ
ꯎꯝ ꯄꯤꯔꯗꯤ ꯑꯗꯨꯝ ꯂꯧ
ꯍꯥꯎꯋꯦꯅ ꯑꯆꯥꯄꯣꯠ ꯆꯥꯔꯒ ꯂꯩꯒꯅꯤ ꯌꯨꯝꯗ
ꯆꯥꯔꯨꯅꯣ
ꯍꯣꯏ ꯆꯨꯝꯃꯦ ꯑꯗꯨꯁꯨ ꯊꯕꯥꯛ ꯇꯧꯗ꯭ꯔꯣ ꯉꯁꯤ ꯁꯟꯗꯦꯅꯤꯀꯣ ꯑꯁ ꯑꯣ ꯆꯔꯁꯆ ꯆꯠꯄ꯭ꯔꯣ
ꯆꯔꯁꯇ ꯍꯧꯋꯥꯄ ꯉꯝꯗꯦ ꯍ ꯍꯧꯒꯠꯄ ꯉꯝꯗꯦ ꯍꯣꯏ ꯌꯦꯡꯉꯦ
ꯑꯣ ꯑꯔꯖꯦꯟꯇꯤꯅꯥ ꯔ ꯅꯪꯁꯨ
ꯑꯔꯖꯤꯟꯇꯅꯥ ꯅꯠꯇꯦ
ꯄꯣꯔꯇꯨꯒꯦꯜꯔꯥ ꯁꯤꯈ꯭ꯔꯕꯅꯦ
ꯁꯤꯗꯔꯤꯌꯦ ꯅꯪꯗꯤ
ꯑꯩꯁꯨꯅꯦ ꯁꯤꯈ꯭ꯔꯕ ꯉꯁꯤ
ꯁꯤꯗꯦ ꯁꯤꯗꯦ
ꯍꯣꯏ ꯊꯣꯛ ꯊꯣꯛ ꯀ꯭ꯋꯥꯂꯤꯐꯥꯏ ꯑꯣꯏ ꯎꯝ ꯑꯣꯏꯗꯤ ꯑꯣꯏꯔꯝꯅꯤ ꯉꯁꯤꯒꯤꯗꯤ ꯅꯠꯇꯕ
ꯎꯝ
ꯑꯗꯨꯗꯤ ꯑꯥꯔꯖꯦꯟꯇꯤꯅꯥꯗꯤ ꯐꯖꯅ ꯉꯝꯕꯤꯔꯒ ꯂꯩꯅꯦ
ꯑꯥꯔꯖꯦꯟꯇꯤꯅꯥ ꯃꯊꯥꯡꯗ ꯁꯤꯔꯅꯤ
ꯍꯤ
ꯎꯝ
ꯄꯔꯤꯗꯛ ꯇꯧꯕ ꯉꯝꯔꯣꯢ ꯑꯩꯈꯣꯏꯁꯦ
ꯑꯗꯣ ꯑꯩꯗꯤ ꯉꯝꯃꯤ ꯃꯊꯪꯗ ꯁꯤꯔꯦꯅꯤ ꯁꯣꯏꯗ꯭ꯔꯦ
ꯁꯤꯕꯗꯤ ꯑꯃꯥꯏ ꯇꯧꯅꯤ ꯅꯪ ꯅꯪꯒꯤ ꯄꯩꯁꯥ ꯂꯣꯏꯅꯃꯛ ꯅꯪꯒꯤ ꯄꯩꯁꯥ ꯂꯣꯏꯅꯃꯛ ꯊꯥꯒꯦꯔ ꯑꯩꯉꯣꯟꯗ
ꯑꯗꯨꯗꯤ ꯀꯝꯃꯔꯣꯏ ꯁꯤꯗ꯭ꯔꯗꯤ ꯑꯩ ꯆꯥꯛ ꯆꯥꯔꯥ ꯌꯦꯡꯒꯦ ꯑꯗꯣ ꯁꯤꯈꯗꯤ ꯑꯩ ꯌꯦꯟ ꯊꯣꯡꯉꯒ ꯆꯥꯅꯤ ꯍꯣꯢ ꯅꯪꯁꯨ ꯆꯥꯕ ꯂꯥꯎꯅ
ꯈꯪꯁꯨ ꯈꯪꯗꯕꯤꯌꯦ ꯂꯥꯎ ꯀꯥꯢꯅ ꯂꯛꯄꯗꯣ
ꯑꯗꯣ ꯃꯐꯝꯗꯤ ꯀꯣꯟꯅ ꯍꯥꯏꯕꯤꯒꯦ
ꯎꯝ
ꯅꯠꯇ꯭ꯔꯒ ꯅꯣꯏꯗ ꯂꯥꯛꯑꯣ ꯍꯥꯏꯔꯣ
ꯑꯩꯈꯣꯏ ꯑꯩꯈꯣꯏꯒꯤꯗꯤ ꯂꯥꯞꯀꯅꯤꯗ ꯑꯩꯈꯣꯏ ꯂꯩꯀꯥꯏꯗꯤ ꯑꯥꯗ ꯂꯩ ꯕꯅꯤꯗ
ꯎꯝ ꯀꯅꯥ ꯀꯅꯥ ꯂꯩꯔꯤꯅꯣ
ꯌꯥꯝ ꯂꯩꯌꯦ ꯑꯩꯈꯣꯏ ꯒꯤꯗꯤ ꯃꯤ ꯌꯥꯝ ꯂꯩꯕꯅꯦ ꯑꯩꯒꯤ ꯕ꯭ꯔꯗꯔꯒ ꯑꯩꯒꯤ ꯕ꯭ꯔꯗꯔꯒꯤ ꯋꯥꯏꯐꯀ ꯃꯥꯒꯤ ꯃꯆꯥꯁꯤꯡ ꯑꯗꯨꯒ ꯑꯩꯒꯤ ꯁꯤꯁꯇꯔꯒꯤ ꯐꯦꯃꯤꯂꯤꯁꯨ ꯐꯦꯃꯤꯂꯤ ꯑꯆꯧ ꯑꯆꯧꯕ ꯑꯅꯤ ꯑꯗꯨꯝ ꯑꯁꯤꯗ ꯂꯩꯕꯅꯦꯕ ꯑꯗꯨꯒꯤ ꯑꯉꯥꯡ ꯌꯕꯀꯣ ꯎꯝ ꯕꯤꯛ ꯐꯦꯃꯤꯂꯤ ꯑꯩꯈꯣꯏꯗꯤ
ꯅꯪꯗꯤ ꯁꯤꯗ ꯂꯩ ꯂꯩꯇꯦ ꯍꯥꯏꯕ ꯅꯠꯇ꯭ꯔꯣ ꯏꯝꯐꯥꯜꯗ ꯂꯩꯇꯦ ꯍꯥꯏꯕ ꯅꯠꯇ꯭ꯔꯣ
ꯑ ꯍꯟꯗꯛ ꯂꯩꯇꯦ ꯑꯩ
ꯑꯣ ꯎꯝ ꯢꯝꯐꯜꯗ ꯂꯩꯌꯦ ꯌꯥꯝ ꯁꯥꯕ꯭ꯔꯥ ꯅꯣꯏꯗꯨꯁꯨ
ꯁꯥꯢ
ꯑꯣ ꯌꯥꯝ ꯁꯅꯦꯈꯣꯏꯗꯨꯁꯨ ꯉꯁꯤꯁꯨ ꯅꯣꯡ ꯆꯨꯒꯦ ꯍꯥꯏꯔꯒ ꯅꯣꯡ ꯅꯣꯡ ꯆꯨꯒꯦꯔꯥ ꯍꯥꯏꯔꯒ ꯀꯣ ꯈꯔ ꯈꯔ ꯆꯨꯔꯒ ꯑꯃꯨꯀ ꯁꯦꯞ ꯇꯧꯑꯦ ꯐꯖꯅ ꯅꯣꯡ ꯆꯨꯕꯤꯔꯗꯤ ꯅꯨꯡꯉꯥꯏꯒꯗꯕ ꯀꯣ
ꯀꯞꯦ ꯀꯞꯦ
ꯇꯥꯔꯤꯕ꯭ꯔꯣ
ꯇꯥꯏꯌꯦ ꯇꯥꯏꯌꯦ
ꯑ ꯑꯁ
ꯅꯪꯅꯪ ꯐꯨꯕ ꯑꯣꯏꯔꯣ
ꯅꯠꯇꯦ ꯃꯥ ꯎ ꯑꯁ ꯑꯉꯥꯡ ꯑꯅꯤ ꯈꯅꯔꯒ ꯂꯩꯕꯅꯦ ꯒꯥꯔꯤꯒꯤ ꯃꯔꯝꯗ ꯍ
ꯑꯣꯏꯔꯝꯗ ꯃꯥ
ꯑꯣꯏꯣꯏ ꯔꯃꯔꯣ ꯀꯔꯤ ꯈꯥꯟꯅꯥ ꯍꯥꯏꯒꯤꯅꯤ ꯒꯥꯔꯤꯒꯤ ꯃꯔꯝꯗ ꯈꯂ ꯈꯟꯅꯔꯤ ꯂꯩ ꯑꯩꯈꯣꯏꯒꯤꯗꯤ
ꯃꯅꯨꯡꯉꯥꯏꯕ꯭ꯔ ꯇꯨ ꯂꯩꯕ
ꯍꯣꯏ ꯅꯨꯡꯉꯥꯏꯗ ꯑꯗꯨꯝ ꯅꯨꯡꯉꯥꯏ ꯌꯨꯝꯗ ꯂꯩꯔꯒ ꯅꯨꯡꯉꯥꯏ ꯍꯣꯏ
ꯌꯞꯁ꯭ꯔꯣ
ꯌꯨꯝ ꯆꯠꯅꯤꯡꯗꯦꯗ ꯎꯝ ꯆꯠꯅꯤꯡꯂꯣꯏꯗꯤ ꯑꯗꯨꯝ ꯆꯠꯄ ꯌꯥꯏꯅ ꯀꯩꯅꯣ ꯑꯩꯈꯣꯏꯒꯤ ꯑꯥ ꯇꯃꯦꯡꯂꯣꯡꯗꯁꯨ ꯅꯣꯡ ꯌꯥꯝ ꯀꯥꯟꯅ ꯆꯨꯕꯀꯣ
ꯑꯣ
ꯑꯗꯨꯒꯤ ꯂꯝꯕꯤꯗꯣ ꯌꯥꯝ ꯐꯠꯇꯦ ꯂꯝꯝꯕꯤꯗ ꯆꯄ ꯌꯥꯔ ꯑꯗꯨꯗ ꯍꯧꯖꯤꯛꯀꯥꯟꯗꯤ ꯃꯇꯝꯁꯨ ꯌꯥꯝ ꯌꯥꯝ ꯆꯪꯕꯅꯤ ꯑꯗꯨꯒꯤ ꯆꯥꯅꯤꯡꯗꯦꯗ ꯍꯣꯏ
ꯑꯆꯥ
ꯅꯪꯁꯨꯨ ꯔ
ꯑꯣ ꯑꯣ ꯇꯣꯉꯥꯟꯕ ꯑꯣꯏꯔꯝꯅꯤ ꯑꯗꯨꯗꯤꯀꯣ
ꯎꯝ
ꯁꯤꯗꯤ ꯀꯔꯤ ꯇꯎꯅꯤꯗ
ꯃꯁꯤ ꯀꯔꯤ ꯇꯧꯅꯤ ꯁꯨꯝ ꯀꯣꯏ ꯆꯀꯅꯤ
ꯑꯥ ꯍꯣꯏ ꯁꯟꯗꯦꯗꯤ ꯀꯣꯏꯕ ꯆꯠꯂꯨꯅꯦ ꯎꯝ ꯅꯨꯄꯥꯒꯁꯨ ꯅꯨꯄꯤꯒꯁꯨ ꯀꯣꯏꯕ ꯆꯠꯄꯀꯗꯕꯅꯦ
ꯅꯣꯏ ꯁꯥꯏꯒ
ꯍꯥꯥ
ꯅꯣꯏ ꯁꯋꯥꯗ
ꯑꯥ ꯑꯩꯈꯣꯏ ꯁꯥꯏꯗ ꯂꯥꯛꯑꯣꯅꯦ
ꯑꯥ
ꯑ ꯅꯨꯄꯥꯒ ꯅꯨꯄꯤꯒ ꯄꯨꯔꯒ ꯂꯣꯏꯅ ꯃꯂ ꯑꯣ
ꯑ ꯑꯩꯒ ꯀꯣꯏꯟꯅꯁ ꯇꯗꯤ
ꯍꯣꯏ
ꯑꯣ ꯍꯦ
ꯍꯣꯏ ꯍꯥꯏꯒꯗꯕꯅꯤꯅꯦ ꯑꯩꯈꯣꯏꯗꯤ
ꯉꯃ ꯀꯠꯇꯧꯔ ꯑꯄꯥꯒꯤ ꯀꯣ
ꯂꯣꯏ ꯑꯣꯀꯦꯅꯦꯕ
ꯎꯝ ꯂꯣꯏꯅ ꯑꯣꯀꯦ ꯍꯥꯏꯒꯗꯕꯅꯤ ꯉꯁꯤꯗꯤ ꯅꯣꯏꯒꯤꯗꯁꯨ ꯃꯦꯡꯒꯣ ꯃꯨꯟꯕ꯭ꯔꯣ ꯃꯨꯟꯈ꯭ꯔꯕ꯭ꯔꯥ
ꯎꯝ
ꯆꯥꯅꯤꯡꯕ꯭ꯔꯣ
ꯍꯣꯏ ꯌꯥꯝ ꯆꯥꯅꯤꯡꯉꯦ ꯑꯩꯈꯣꯏꯗꯁꯨ ꯂꯩꯗ ꯃꯤꯡꯒꯣ ꯌꯥꯝ ꯂꯩꯕꯒꯤ ꯆꯝꯟꯕꯒꯤ ꯃꯤꯅ ꯑꯗꯨꯝ ꯂꯧꯔꯒ ꯆꯥꯏ
ꯃꯤ ꯌꯥꯝ ꯂꯥꯛꯄꯅꯦ ꯃꯦꯡꯒꯣ ꯆꯥꯅꯤꯡꯉ ꯁꯤꯗꯤ ꯑꯉꯥꯡꯁꯨ ꯌꯥꯝ ꯂꯥꯛꯄꯀꯣ ꯍꯪꯁꯨ ꯍꯪꯗꯨ ꯅ ꯑꯗꯨ ꯆꯔꯒ ꯂꯩ
ꯑꯩꯈꯣꯏꯗ ꯌꯥꯝꯕꯒꯤ
ꯋꯥꯜ ꯈꯖꯤꯂꯣ ꯐꯤꯇꯤꯡ ꯈꯖꯤꯂꯣ
ꯀꯔꯤ ꯈꯟꯖꯤꯜꯂꯣ ꯍꯥꯏꯕ
ꯐꯦꯟꯁꯤꯡ
ꯑ ꯂꯩꯌꯦꯅ ꯋꯥ ꯑꯗꯨꯝ ꯂꯩꯌꯦ ꯑꯗꯨ ꯑꯩꯈꯣꯏ ꯃꯦꯡꯒꯣꯗꯣ ꯃꯄꯥꯟ ꯊꯣꯛꯈ꯭ꯔꯕꯀꯣ ꯃꯥꯒꯤ ꯇ꯭ꯔꯤꯗꯣ ꯃꯄꯥꯟꯗ ꯑꯗꯨꯝ ꯄꯥꯟꯕ ꯌꯥꯝ ꯄꯥꯟꯕꯒꯤ ꯑꯗꯨ ꯃꯣꯏꯅ ꯗꯨꯝ ꯆꯥꯅꯤꯡ ꯆꯥꯅꯤꯡꯕ ꯂꯧꯔꯒ ꯆꯥꯕꯩ
ꯎꯝ ꯅꯪꯗꯤ ꯋꯥ ꯉꯥꯡꯕ ꯌꯥꯝ ꯍꯩꯅ
ꯍꯩꯇꯦꯗꯥ
ꯌꯥꯃ ꯍꯩꯌꯦ
ꯍꯥꯏꯔꯗꯤ ꯌꯥꯝ ꯐꯩꯌꯦ ꯃꯤꯕꯨꯁꯨ ꯑꯗꯨꯝ ꯉꯥꯡꯕ ꯌꯥꯕ꯭ꯔꯥ ꯑꯗꯨꯗꯤ ꯐꯖꯅ ꯉꯥꯡꯒꯗꯕꯅꯤ ꯁꯤ
ꯅꯪꯒꯥ ꯋꯥꯔꯤ ꯁꯥꯕꯥ ꯌꯥꯝ ꯅꯨꯡꯉꯥꯢ
ꯑꯁ ꯌꯥꯝ ꯐꯩꯅꯦ ꯅꯪꯁꯦ
ꯑꯦ ꯅꯨꯡꯇꯤꯒꯤ ꯁꯥꯁꯤꯔꯣ
ꯁꯥꯕ ꯌꯥꯏꯅꯦ ꯅꯪꯅ ꯑꯗꯨꯝ ꯀꯣꯜ ꯇꯧꯔꯛꯇꯣꯏꯅꯦꯕ ꯑꯩꯒꯤ ꯑꯁꯤ ꯀꯣꯜꯗꯣ ꯂꯤꯃꯤꯠ ꯑꯁ ꯇꯥꯈ꯭ꯔꯕꯒꯤ ꯅꯨꯃꯤꯠ ꯅꯨꯃꯤꯠ ꯃꯉꯥ ꯂꯩꯔꯒ ꯂꯤꯃꯤꯠ ꯇꯥꯈ꯭ꯔꯕꯗꯣ ꯇꯣ ꯁꯥꯎꯅꯤꯡꯉꯦ
ꯍꯝ
ꯁꯥꯎꯅꯤꯡꯕꯅꯤ ꯁꯤ
ꯁꯥꯎꯅꯤꯡꯒꯅꯨ ꯁꯥꯎꯅꯤꯡꯒꯅꯨ
ꯁꯥꯎꯅꯤꯡꯈ꯭ꯔꯦ ꯁꯥꯎꯅꯤꯡꯈ꯭ꯔꯦ